ꯇꯥꯔꯦ
ꯀꯔꯤꯒꯤꯅꯣ ꯉꯁꯥꯏ ꯇꯥꯗ꯭ꯔꯤꯗꯨꯅ
ꯌꯥꯗꯕꯅꯤ ꯅꯪ ꯅꯝꯕꯔꯗꯣ ꯑꯃꯨꯛ ꯅꯝꯕ ꯅꯝꯕꯔꯗꯣ ꯆꯤꯟꯐꯥꯛ ꯄꯨꯗꯕꯅꯤꯅ ꯑꯗꯨꯪ ꯃꯇꯥꯡꯗ ꯅꯪ ꯐꯣꯟ ꯅꯝꯕꯔꯁꯤꯦ ꯁꯤꯐꯥꯞ ꯄꯨꯗꯣꯔꯦ
ꯆꯤꯐꯥꯄꯨꯔꯗꯁꯨ ꯀꯣꯐꯤ ꯄꯦꯁ ꯇꯧꯕ ꯌꯥꯗ꯭ꯔꯥ
ꯍꯥꯏ ꯇꯕꯒꯤꯦ
ꯑꯩꯗꯤ ꯉꯔꯥꯡꯗꯅ ꯈꯜꯂꯕꯅꯦꯕ ꯑꯦ ꯐꯣꯟ ꯅꯝꯕꯔ ꯀꯣ ꯄꯌꯨꯁ ꯇꯧ ꯌꯥꯕꯅꯦ ꯅꯪ ꯑꯩ ꯐꯣꯟ ꯅꯝꯕꯔꯗꯣ ꯆꯠꯂꯦꯗꯅ ꯀꯟꯇꯦꯛꯁꯀꯤ ꯏꯗꯤꯠꯇ ꯆꯪꯀꯥꯟꯗ ꯐꯣꯟ ꯅꯝꯕꯔ ꯃꯃꯤꯡ ꯀꯩ ꯂꯣꯏꯅ ꯊꯣꯛꯑꯅꯤ ꯑꯗꯨꯀꯥꯟꯗ ꯐꯣꯟ ꯅꯝꯕꯔꯗꯣ ꯒꯤꯠ ꯅꯝꯃꯣ ꯀꯣꯄꯤ
ꯑꯣ ꯑꯩꯅ ꯑꯃꯨꯛ ꯍꯂꯑ ꯑꯃꯨꯛ ꯌꯦꯡꯉ ꯑꯃꯨꯛ ꯂꯩꯕꯒ‌ꯦ
ꯑꯗꯨ ꯄꯪꯕ ꯀꯧꯏ ꯑꯩꯗꯤ ꯉꯔꯥꯡꯗꯅ ꯈꯜꯂꯕꯅꯦꯕ ꯏꯕꯥꯅꯤꯅ ꯄꯩꯁꯥ ꯆꯠꯁꯦ ꯍꯥꯏꯅꯩꯁꯦ ꯎ ꯍꯌꯦꯡꯁꯦ ꯉꯟꯅ ꯍꯜꯂꯛꯄꯗꯣꯏ ꯌꯥꯔꯣꯏꯗꯣꯏꯅꯤ ꯀꯣ ꯍꯥꯏꯕꯒ ꯆꯞ ꯆꯥꯅ ꯊꯣꯛꯑꯦ ꯑꯗꯣ ꯄꯨꯔꯥ ꯂꯥꯏꯅꯤ ꯑꯣꯏꯔꯤꯁꯦ ꯄꯨꯡꯅꯦ ꯃꯉꯥꯗ ꯂꯣꯟꯗꯨꯗꯨꯅꯅꯦ ꯐꯣꯔ ꯐꯣꯔꯇꯤ ꯐꯥꯏꯚꯇ ꯄꯦꯁ ꯑꯗꯨ ꯑꯃ ꯂꯥꯛꯑꯦ ꯑꯦꯛꯁꯦꯁ ꯑꯣꯄꯅꯤꯡ ꯇꯧꯒꯗꯕ
ꯅꯪ ꯇꯧꯔꯥ
ꯑꯗꯨꯗꯒꯤ ꯑꯩꯅ ꯇꯧꯔꯦ ꯇꯧꯔꯦ ꯇꯧꯔꯦ ꯇꯧꯔꯦ ꯀꯨꯏꯃꯟꯗꯅ ꯌꯥꯗꯕꯗꯒꯤ ꯍꯥꯏꯕꯗꯤ ꯑꯦꯛꯁ ꯏꯁꯁ ꯑꯣꯄꯅꯤꯡ ꯂꯣꯏꯔꯒ ꯑꯃꯨꯛ ꯀꯦꯅꯦꯜ ꯊꯤꯕ ꯍꯧꯔꯛꯄꯁꯤꯗ ꯀꯨꯏꯁꯨ ꯌꯥꯝ ꯀꯨꯏꯔꯕ ꯄꯨꯡ ꯇꯔꯨꯛ ꯃꯈꯥꯏꯃꯨꯛꯇ ꯇꯥ ꯇꯧꯔꯝꯃꯅꯦꯕ ꯑꯗꯒꯤꯩ ꯎꯝ ꯑꯪꯉꯥ ꯆꯍꯤ ꯐꯣꯔꯇꯤꯟ ꯂꯥꯛ ꯈꯪꯗꯦ ꯁꯤꯛꯁꯄꯨꯗꯤ ꯁꯤꯛꯁꯅꯦ ꯌꯥꯗꯣ
ꯇ ꯑꯉꯥꯡꯒꯤꯗꯤ ꯑꯗꯨꯝ
ꯑꯉꯥꯡꯒꯤ ꯅꯠꯇꯦ ꯍꯥꯏꯕꯅꯦ ꯁꯤꯛꯁꯅꯦ ꯍꯥꯏꯕ
ꯍꯣꯏꯌꯦ ꯑꯗꯣ ꯐꯣꯔꯇꯤꯟ ꯑꯣꯢꯗꯤ
ꯀꯥꯏꯗꯩ ꯐꯣꯔꯇꯤꯟꯅꯣ ꯐꯣꯔꯇꯤꯟꯗꯗꯤ ꯁꯤꯛꯁꯇꯨꯗꯤ ꯀꯝꯄ꯭ꯂꯤꯠ ꯑꯣꯏꯔꯦ ꯀꯩꯅꯣ
ꯍꯣꯏꯌꯦ ꯑꯉꯥꯡ ꯍꯥꯏꯗꯤꯅꯦ ꯑꯗꯨꯝ ꯆꯍꯤ ꯀꯨꯟ ꯀꯨꯟꯊ꯭ꯔꯥ ꯐꯥꯎꯒꯤ ꯑꯗꯨꯝ ꯀꯅꯥꯝꯗꯣ ꯂꯥꯎꯕꯅꯦ ꯍꯥꯏꯕ ꯑꯩꯅ ꯍꯥꯏꯕꯗꯤ ꯑꯗꯨꯝ ꯀꯩꯁꯨ ꯌꯥꯝ ꯂꯨꯗꯕꯅꯦꯕ
ꯀꯦꯅꯦꯜ ꯂꯥꯎꯒꯦꯔꯥ ꯂꯥꯎꯔꯒꯦꯔꯥ ꯌꯥ ꯅꯠꯇꯦ ꯀꯦꯅꯦꯜꯗꯨ ꯂꯣꯏꯔꯦꯕ ꯑꯗꯨ ꯑꯗꯨꯝ ꯃꯥꯒꯤ ꯀꯦꯅꯦꯜ ꯊꯤꯕ ꯀꯩꯀꯥ ꯁꯨꯝ ꯇꯧ ꯂꯩꯕꯗꯨꯗ ꯊꯦꯡꯉꯦ ꯁꯤꯛꯁ ꯊꯥꯔꯇꯤꯃꯨꯛꯀꯤ ꯆꯥꯡ ꯇꯥꯔꯦ ꯑꯗꯩ ꯃꯥꯂꯦꯝ ꯑꯃꯅ ꯈꯔ ꯇꯧꯔꯒ ꯑꯗꯨꯝ ꯗꯤ ꯄꯞ ꯍꯥꯞꯄꯦ ꯑꯗꯨꯒ ꯑꯗꯨꯃꯥꯏꯅ ꯂꯣꯏꯁꯤꯟꯈ꯭ꯔꯦ ꯑꯗꯣ ꯃꯥ ꯇꯧꯔꯤꯀꯥꯟꯗꯨꯗ ꯑꯅꯧꯕ ꯄꯦꯁꯟ ꯑꯃꯃꯨꯛ ꯂꯥꯛꯁꯤꯜꯂꯛꯑꯦ
ꯎꯝ
ꯑꯗꯒꯤ ꯑꯗꯨꯝꯕꯗꯨꯕꯨꯗꯤ ꯄꯥꯏꯈꯤꯗ꯭ꯔꯦ ꯉꯁꯤꯗꯤ ꯄꯨꯡ ꯇꯔꯦꯠꯁꯨ ꯇꯥꯗꯣꯏꯔꯦ ꯌꯥꯔꯔꯣꯏ ꯍꯌꯦꯡ ꯑꯣꯏꯅ ꯇꯧꯔꯁꯤꯅ ꯑꯣꯄꯤ ꯇ ꯂꯧꯔꯒ ꯊꯥꯗꯣꯛꯈꯤ ꯊꯤꯟꯗꯅ ꯑꯗꯨꯝ ꯏꯍꯥꯡ ꯍꯥꯡꯉꯦꯕ
ꯎꯝ ꯍꯣꯏꯌꯦ ꯑꯗꯨꯅꯦ ꯑꯩꯅ ꯀ꯭ꯂꯤꯅꯤ ꯇꯀꯥꯟꯗ ꯅꯣꯏꯅ ꯑꯗꯨꯝ ꯍꯥꯏꯕꯗꯣ ꯑꯗꯨ ꯇꯧꯗ ꯀꯩꯅ ꯇꯧꯅ ꯑꯩꯉꯣꯟꯗꯅꯥ ꯎꯝ
ꯎꯝ
ꯀꯩꯅꯣ
ꯅꯣꯏꯅ ꯅꯣꯏꯅꯒ ꯍꯥꯏ ꯖꯤꯟꯗꯅ ꯌꯥꯝ ꯊꯤ ꯊꯤ ꯉꯥꯡꯕꯩ ꯇꯥꯏꯞꯇ ꯑꯗꯨꯒ
ꯍꯥꯏꯗꯤ ꯅꯪꯅ ꯑꯩꯅꯁꯨ ꯍꯥꯏꯗꯤ ꯁꯣꯝ ꯅꯥꯀꯟꯗ ꯑꯦ ꯆꯥꯛ ꯁꯤꯡꯖꯨ ꯆꯥꯁꯦꯕꯨ ꯍꯥꯏꯔꯁꯨ ꯑꯗꯒꯤ ꯀꯩꯅꯣꯝꯃ ꯆꯥꯁꯦ ꯍꯥꯏꯔꯁꯨ ꯑꯩꯅ ꯇꯥꯏꯃꯤꯡꯗꯣ ꯍꯥꯏꯅꯔꯅꯤ ꯈꯤꯇꯪ ꯍꯥꯏꯗꯤ ꯊꯕꯛ ꯑꯃ ꯂꯩ ꯍꯥꯏꯔꯗꯤ ꯑꯩꯁꯨꯞ ꯆꯞ ꯃꯥꯟꯅ ꯇꯧꯋꯦꯕ ꯑꯩꯁꯨ ꯄꯩꯁ ꯂꯥꯛꯆꯅꯤꯡꯟꯅꯦ ꯈꯪꯗꯦ ꯑꯃ ꯇꯧꯔꯛꯄꯅꯦ ꯍꯦꯛꯇ ꯍꯦꯛꯇ ꯃꯇꯝꯗꯣ
ꯉꯔꯥꯡꯗꯤ ꯈꯟꯗꯤ ꯈꯜꯂꯦꯕꯀꯣ ꯑꯁ ꯍꯌꯦꯡ ꯏꯕꯥꯏꯅꯤꯅ ꯍꯜꯂꯒ ꯆꯠꯁꯦ ꯍꯥꯏꯅꯡꯁꯦ ꯑꯗꯨꯝ ꯍꯥꯏꯅ ꯍꯥꯏꯅ ꯑꯗꯨꯝ ꯈꯟꯕꯗꯤ ꯈꯟꯕ ꯋꯥꯜ ꯀꯟꯗꯕꯨꯗꯤ ꯑꯁ ꯀꯩꯁꯨ ꯍꯌꯦꯡꯁꯦ ꯐꯔꯛ ꯇ ꯇꯣꯏꯃꯥꯂ ꯀꯣ ꯈꯟꯕꯅꯦꯕ ꯑꯩꯁꯦ ꯑꯗꯨꯒ ꯑꯩꯁꯦ ꯑꯗꯨꯒ ꯑꯁ ꯇꯥꯗꯦ ꯇꯥꯗꯦꯅ ꯈꯜꯂꯝꯃꯦꯕꯀꯣ ꯍꯥꯏꯗꯤ ꯐꯣꯔ ꯊꯥꯔꯇꯤ ꯑꯗꯨꯋꯥꯏꯐꯥꯎꯁꯦ ꯑꯩꯈꯣꯏ ꯂꯣꯜꯂ ꯁꯤꯔꯥ ꯃꯉꯥꯁꯨ ꯇꯥꯗꯣꯔꯦꯅ ꯍꯥꯏꯅꯔꯝꯕꯅꯦꯕ ꯑꯗꯨꯒ ꯐꯣꯔ ꯐꯣꯔꯇꯤ ꯐꯥꯏꯚ ꯑꯗꯨꯋꯥꯏꯗꯅꯦꯕ ꯂꯥꯛꯏꯖꯤꯅ ꯑꯗꯨꯒꯗ ꯑꯗꯨꯗꯩ ꯑꯩ ꯈꯟꯒꯔꯦ ꯑꯣ ꯁꯣꯏꯗ꯭ꯔꯦ ꯉꯁꯤꯗꯤ ꯑꯩꯅ ꯈꯜꯂꯝꯕꯗ ꯆꯨꯝꯗꯣꯔꯦꯅ
ꯑꯗꯨ ꯅꯪꯅ ꯑꯩꯉꯣꯟꯗ ꯑꯩ ꯅꯪꯅꯁꯨ ꯀ꯭ꯂꯤꯅꯤ ꯆꯠꯄ ꯀꯥꯟꯗ ꯐꯣꯟ ꯄꯥꯏꯑꯒ ꯄꯥꯏꯗꯦꯒ ꯇꯧꯕ ꯄꯥꯏꯑ ꯄꯩꯌꯦ ꯇꯧꯔꯦ ꯉꯁꯤꯗꯤ ꯀꯛꯏꯅ ꯀꯩꯅꯣ ꯇꯧꯕꯖꯔ ꯍꯣꯏ ꯑꯗꯨꯅꯦ ꯉꯁꯥꯏ ꯍꯥꯏꯗꯤ ꯏꯕꯅꯤ ꯊꯕꯛ ꯆꯠꯃꯤꯟꯅꯁꯤ ꯍꯥꯏꯕꯅꯤꯅ ꯃꯦꯁꯦꯁ ꯊꯥꯕꯁꯨ ꯍꯜꯂꯛꯇ꯭ꯔꯦ ꯀꯩꯅꯣ ꯇꯧꯕꯁꯩ ꯇꯧꯗ꯭ꯔꯦ ꯑꯗꯨꯅꯤ ꯅꯍꯥꯟꯋꯥꯏ ꯉꯥꯡꯈꯤꯕ ꯃꯌꯥꯝꯗꯣ ꯑꯗꯨꯅꯤ ꯑꯗꯨ ꯅꯣꯏ ꯊꯂꯛꯀꯥꯟꯗ ꯈꯪꯉꯝꯃꯅꯤ ꯍꯧꯖꯤꯛꯇꯤ ꯉꯥꯡꯉꯦ ꯅꯪꯁꯨ ꯑꯃꯛ ꯉꯥꯡꯉꯦ ꯅꯪꯁꯨ ꯅꯉꯥꯏ ꯑꯗꯨ ꯊꯕꯛꯁꯤ ꯂꯣꯏ ꯃꯦꯅꯦꯖ ꯇꯧꯕ ꯌꯥꯕꯅꯤ ꯈꯣꯠꯄꯅꯤ ꯈꯪꯉꯝꯃꯅꯤ ꯍꯧꯖꯤꯛꯇꯤ ꯁꯥꯎꯅꯤ
ꯁꯥꯎꯅꯤꯡꯗꯦ ꯁꯥꯎꯅꯤꯡꯗꯦ ꯅꯪ ꯂꯥꯟꯅ ꯆꯠꯂꯦ ꯉꯥꯡꯕꯕꯨꯗꯤ ꯉꯥꯡꯉꯝꯕ ꯌꯥꯏ ꯇꯧꯕꯇꯕꯨ ꯍꯥꯏꯕꯗꯤ ꯍꯦꯛꯇ ꯁ꯭ꯋꯥꯏꯁꯤꯗ ꯑꯗꯨ ꯇꯧꯗ ꯌꯥꯗꯦ ꯅꯪ ꯁꯤꯗ ꯍꯥꯏꯈꯗꯤ ꯏꯁꯩ ꯌꯧꯔꯛꯇꯕ ꯌꯥꯗꯦ ꯀꯥꯏꯅꯗꯤ ꯇꯧꯕꯗꯤ ꯅꯠꯇꯦ ꯑꯩꯗꯤ ꯑꯩꯅ ꯑꯗꯨꯃꯥꯏꯅ ꯈꯜꯂꯒꯗꯤ ꯉꯥꯡꯕꯗꯤ ꯅꯠꯇꯦꯕ ꯑꯗꯨꯝ ꯍꯥꯏꯗꯤ ꯍꯥꯏꯅꯈꯤꯕ ꯃꯇꯝꯗ ꯊꯦꯡꯕꯒꯤ ꯑꯗꯨ ꯑꯗꯥ ꯍꯥꯏꯕꯗꯤ ꯍꯥꯏꯕ ꯋꯥꯅꯦꯕ
ꯅꯍꯥꯟ ꯑꯃꯨꯛ ꯇꯨꯔꯦꯟꯄꯥꯟꯗ ꯀꯩꯀꯩꯗ ꯆꯥꯕ ꯈꯣꯠꯄ ꯇꯧꯕꯩꯁꯨ ꯍꯥꯏꯗ ꯑꯩꯁꯨ ꯇꯧꯋꯦꯕ ꯍꯦꯛꯇ ꯊꯕꯛ ꯇꯧꯔꯗꯤ ꯆꯠꯀꯦ ꯍꯥꯏꯔꯗꯤꯀꯣ ꯑꯗꯨꯝ ꯍꯨꯟꯗꯣꯛꯍꯟꯕ ꯌꯥꯗꯕ ꯃꯤ ꯍꯦꯛꯇ ꯂꯥꯁꯤꯟꯕ ꯈꯣꯠꯆꯤꯟꯕꯤ ꯑꯗꯨꯒꯤꯅ ꯉꯥꯏ ꯇꯥꯏꯃꯤꯡꯗꯣ ꯒ꯭ꯌꯥꯟ ꯇꯥꯗꯦ ꯈꯣꯠꯇꯦ ꯑꯗꯨꯝ ꯍꯥꯏꯕ ꯀꯥꯟꯗ ꯀꯩꯒꯤ
ꯅꯪ ꯊꯕꯛ ꯁꯤꯟꯕꯒꯤꯅꯤ ꯀꯩꯅꯣ ꯃꯁꯤ ꯃꯣꯏ ꯕꯤꯁꯥꯜꯗ ꯄꯨꯡ ꯀꯌꯥ ꯐꯧ ꯍꯥꯡꯉꯦ ꯑꯗꯣ ꯍꯪꯉꯣ ꯀꯩꯅꯣꯗꯨꯗ ꯅꯣꯏꯅꯃꯥꯟꯅꯕꯗꯨꯗ ꯑꯣꯝ
ꯅ ꯃ ꯍꯥꯟꯒꯒꯨꯝ ꯇ ꯑꯅꯦ
ꯍꯪꯖꯤ ꯀꯥꯎ
ꯃꯥꯕꯥꯅꯤ ꯂꯥꯏꯕ꯭ꯔꯦꯔꯤ ꯆꯠꯄꯍꯕ ꯍꯍꯥꯡꯗ ꯄꯣꯡ ꯅꯨꯅꯨꯡꯗꯥꯡ ꯄꯨꯡ ꯀꯌꯥ ꯄꯥꯎꯕꯅꯣ ꯇꯔꯦꯠ ꯄꯥꯎ ꯍꯥꯏꯕ ꯑꯃ ꯍꯥꯏ ꯑꯗꯨꯝ ꯇꯧꯕꯅꯦꯕ ꯍꯪꯗꯤꯦ ꯍꯪꯈ꯭ꯔꯃꯤ ꯅꯍ ꯑꯃꯨꯛ
ꯎꯝ
ꯑꯩꯁꯨꯅꯦ ꯌꯨꯝꯗꯅꯦ ꯑꯁ ꯉꯁꯤꯒꯤ ꯑꯃꯨꯛ ꯇꯨꯝꯃꯤ ꯑꯃꯨ ꯍꯧꯒꯠꯂ ꯇꯣꯝ ꯑꯃꯨ ꯍꯣꯜꯂꯦ ꯍꯥꯏꯗꯤ ꯅꯥꯟ ꯀꯩ ꯁꯨꯝ ꯊꯕꯛ ꯆꯠꯊꯣꯛꯕꯅ ꯑꯩ ꯌꯨꯝꯗ ꯂꯩꯕ ꯑꯗꯨꯖꯤꯛ ꯋꯥꯕꯩ ꯇꯥꯏꯞꯇ ꯌꯦꯦꯜꯂꯕ ꯇꯥꯏꯞꯇ ꯇꯧꯔꯦꯕ ꯑꯩ ꯂꯥꯏꯕ꯭ꯔꯦꯔꯤ ꯆꯠꯀꯦ ꯍꯥꯏꯔꯁꯨ ꯑꯩ ꯀꯩꯅꯣ ꯇꯧ ꯄꯩꯁꯥ ꯄꯩꯁꯥꯗꯣ ꯅꯍꯥꯟꯒꯤ ꯆ ꯗꯦꯞ ꯊꯥꯖꯁꯨ ꯐꯔꯛ ꯇꯥꯔꯔꯕꯗꯤ
ꯑꯦ ꯀꯔꯤꯁꯨ ꯀꯥꯏꯗꯦ ꯑꯗꯨ ꯃꯤ ꯊꯥ ꯑꯅꯤꯃꯨꯛ ꯀꯥꯄꯤꯗꯅ ꯑꯗꯨꯝ ꯂꯩꯕꯁꯦ ꯌꯥꯎꯕꯅꯤ
ꯍꯣꯏ ꯑꯗꯨ ꯁꯤ ꯀꯥꯏ ꯋꯥꯔꯤ ꯈꯪꯅꯕꯗꯨꯣ ꯑꯣꯏꯕꯒꯤ
ꯑꯦ ꯈꯪꯅꯕꯗꯨ ꯀꯩꯁꯨ ꯀꯥꯏꯗꯦ ꯀꯩꯅꯣ ꯍꯥꯏꯗꯤ ꯅꯪ ꯅꯣꯡꯃꯇ ꯄꯩꯁꯥ ꯑꯗꯨ ꯇꯧꯔꯛ ꯑꯗꯥ ꯇꯞꯄꯤꯕꯁꯨ ꯅꯠꯇ ꯑꯗꯨꯕꯨ
ꯎ ꯑꯗꯤ ꯍꯧ ꯄꯨꯣꯛꯇ ꯂꯩꯔꯤꯁ ꯂꯩꯇꯕꯩ ꯍꯥꯏꯔꯅꯦ ꯂꯩꯇꯦ
ꯎꯝ ꯗꯕꯣ ꯕꯖꯥꯔꯗ ꯈꯨꯕꯥꯛ ꯉ ꯈꯨꯗꯣꯡꯁꯨꯁꯨ
ꯑꯗꯨꯅ ꯄꯩꯁꯥ ꯄꯅꯥꯏ ꯇꯧꯔꯤꯁꯦ ꯌꯥꯗꯕꯅꯦꯕ ꯊꯕꯛ ꯀꯩꯅꯝꯇ ꯆꯠꯈ꯭ꯔꯁꯤꯅꯦ ꯍꯥꯏꯗꯤ ꯊꯕꯛ ꯑꯃ ꯈꯥꯏꯗꯣꯛ
ꯑꯗꯨꯕꯨꯗꯤ ꯌꯥꯔꯣꯏꯗ ꯍꯥꯏꯗꯤ ꯎꯝ ꯍꯣꯏ ꯑꯦꯛꯖꯦꯛ ꯍꯥꯏꯕꯗꯨꯗꯤ ꯉꯝꯄꯣꯟꯠꯇ꯭ꯔꯦꯕ ꯍꯧꯖꯤꯛꯇꯤ ꯎꯝ ꯑꯗꯨꯝ ꯁꯤꯟꯅꯕ ꯅꯨꯃꯤꯠꯇꯨꯁꯨ ꯍꯦꯛꯇ ꯇꯥꯔꯦꯗ ꯇꯧꯋꯕ ꯑꯗꯨꯝ
ꯎꯝ ꯒꯤꯅꯤ ꯃꯇꯪ ꯉꯥꯛꯀꯁꯨ ꯋꯥꯅꯤ ꯑꯩ ꯋꯥ ꯁꯥꯟꯅ ꯑꯗꯨ ꯂꯣꯏꯔ ꯂꯥꯛꯑꯒꯦ
ꯀꯅꯥꯝꯇ ꯗꯤꯁꯇꯔꯕ ꯇꯧꯔꯛꯈꯤꯅꯣ ꯍꯧꯖꯤꯛ ꯊꯕꯛ ꯌꯥꯔꯣꯏꯨ ꯄꯨꯥ ꯃꯤꯅꯤꯠ ꯇꯔꯨꯛ ꯍꯧꯖꯤꯜꯂꯛꯀꯥꯟꯗ ꯑꯃꯨꯛꯀ ꯑꯃ ꯈꯟꯕ ꯉꯝꯃꯔꯣꯏ
ꯍ ꯑꯗꯨ ꯅꯏꯁ ꯑꯆꯥ ꯑꯗꯨꯃꯤꯅꯤꯄꯥꯛꯇ ꯀꯅꯦꯋꯥ ꯇꯛꯈꯤꯕꯒꯤ ꯇꯣꯛꯈ꯭ꯔꯅꯤꯉ ꯃꯩ ꯃꯨꯀꯤꯗꯅꯦ ꯋꯥꯏ ꯇꯛꯈ꯭ꯔꯕꯅ ꯇꯣꯛꯑꯦ ꯑꯗꯨꯝ ꯀꯩꯅꯣ ꯇꯧꯋꯦꯕ ꯍꯥꯏꯗꯤ ꯑꯗꯨꯝ ꯗꯇꯥꯕꯨꯗꯤ ꯐꯣꯟ ꯇꯧꯔꯒ ꯊꯝ ꯑꯗꯨ ꯑꯣꯏꯇꯥꯥꯔꯁꯨ ꯈꯤꯇꯪꯒꯤ ꯇꯛ ꯁ꯭ꯋꯤꯁ ꯇꯧꯔꯛꯄꯗꯣ ꯑꯦ ꯇꯛꯀꯤꯕꯕ ꯀꯩꯅꯣ ꯇꯧ ꯕ ꯍꯥꯏ ꯑꯦ ꯑꯗꯨꯝ ꯃꯁꯥꯅ ꯂꯩꯖꯕ ꯑꯣꯏꯗꯦꯕ ꯃꯤꯅꯤꯠꯁꯦ ꯀꯌꯥꯃ ꯀꯥꯟꯅꯩꯗꯅ ꯑꯗꯨꯒꯤ ꯀꯃꯥꯏꯅ ꯇꯧꯔ ꯍꯥꯏꯗꯣ ꯃꯤꯅꯤ ꯄꯄꯥꯃꯨꯁꯨ
ꯀꯥꯏꯗ ꯂꯩꯅꯣ ꯅ
ꯌꯨꯝꯗ ꯂꯩꯌꯦꯕ ꯐꯃꯨꯡꯅꯦ
ꯑꯣ ꯃꯤ ꯈꯔ ꯂꯥꯡꯕ ꯃꯥꯟꯕ ꯑꯗꯨꯒꯤ
ꯅꯤꯡꯀ
ꯀꯔꯤ ꯃꯊꯦꯜ ꯆꯥꯗꯣꯏꯕ
ꯆꯥꯏꯦ ꯆꯥꯟ ꯇꯨꯌꯦ
ꯀꯦꯟꯖꯥ
ꯎꯝ ꯌꯦꯟ ꯊꯣꯡꯉꯦ ꯀꯣꯏꯂ
ꯎꯝ ꯌꯦꯟ ꯅꯪꯕꯕꯨ ꯀꯞꯂꯤ ꯀꯞꯂꯤ ꯇꯧꯔꯒ ꯍꯥꯏꯗꯨ ꯀꯩꯒꯤꯅꯣ ꯍꯥꯏꯕꯅꯤꯗ
ꯎꯝ ꯑꯦꯩꯅ ꯊꯣꯡꯉꯦ ꯑꯗꯗꯒꯤ ꯀꯩꯅꯆꯤꯟ ꯊꯨ ꯊꯣꯛ ꯂꯥꯎꯋꯦꯅ ꯀ꯭ꯋꯥ ꯆꯥꯈꯤꯗꯧꯔꯦ
ꯃꯤꯅ ꯀ꯭ꯋꯥ ꯆꯥꯎꯁꯦ ꯍꯥꯏꯕꯗꯨꯗꯤ ꯍꯣꯏ ꯍꯣꯏ ꯑꯩꯅꯤꯡ ꯑꯩ ꯀ꯭ꯋꯥ ꯆꯥꯕꯗꯨ ꯆꯥꯗ꯭ꯔꯁꯨ ꯍꯧꯖꯤꯛꯀꯥꯟꯗꯤ ꯆꯥꯗꯦ ꯀꯥꯏ ꯍꯥꯏꯁꯤꯟꯗꯅ
ꯎꯝ ꯎꯝ ꯈꯣꯏ ꯕꯥꯅꯥ ꯑꯃꯨꯛ ꯇꯨꯡꯍꯟꯕꯤ ꯃꯔꯤ ꯃꯉꯥ ꯄꯨꯔꯛꯑꯦ ꯑꯗ ꯑꯃꯨꯛ ꯁꯦꯝ ꯄꯥꯛꯏ ꯈꯨꯄꯥꯛ ꯑꯃꯨꯛ ꯄꯥꯛꯑꯦ ꯑꯗꯨꯃꯨꯛ ꯁꯦꯝꯃꯦ ꯇꯥꯎꯔꯦ ꯃꯨꯟꯈ꯭ꯔꯦ ꯂꯣꯏꯈ꯭ꯔꯦ ꯁꯦꯝꯃꯒ
ꯐꯠꯇ꯭ꯔ
ꯊꯕꯛ ꯑꯗꯨꯝ ꯇꯧꯔꯤꯅꯦ ꯉꯁꯥꯏꯁꯨ ꯑꯗꯨꯝ ꯀꯩ ꯍꯥꯏ ꯃꯆꯤꯠ ꯃꯆꯤꯠ ꯄꯨ ꯇꯧꯔꯤꯕꯕ ꯍꯥꯏꯗꯤ ꯑꯗꯨꯑꯣꯏꯁꯨ ꯁꯨꯝ ꯅꯍꯥꯡ ꯀꯩꯗ ꯁꯨꯝ ꯆꯠꯊꯣꯛꯎꯕꯅꯤꯅꯦ ꯍꯣꯏ ꯊꯕꯛ ꯊꯕꯛꯇꯣ ꯍꯥꯏꯗꯤ ꯀꯩ ꯍꯥꯏꯅꯣ ꯋꯥꯈꯜ ꯅꯨꯡꯉꯥꯏꯑꯦ ꯀꯩꯅꯣꯝ ꯆꯠꯂꯨꯔꯦ ꯈꯤꯇꯪ ꯄꯣꯊꯥꯒꯦꯁꯨ ꯌꯥꯝ ꯍꯥꯏꯗꯤ ꯄꯦꯟꯖꯅ ꯄꯣꯊꯥꯕꯗꯣ ꯑꯩ ꯀꯩꯅꯣꯝ ꯆꯠꯊꯣꯛꯎꯔꯦꯒ ꯍꯥꯏꯔ ꯄꯣꯊꯥꯕꯗꯣ ꯍꯣꯏ ꯍꯧꯖꯤꯛꯇꯗꯤ ꯐꯔꯤ ꯄꯣꯊꯥꯕꯗꯣ ꯑꯣꯏꯅ ꯑꯣꯏꯅ ꯒꯤꯜꯇꯤ ꯐꯥꯎꯔꯛꯄꯗꯣ ꯍꯥꯏꯗꯤ ꯋꯥꯈꯟꯗ ꯀꯩꯅꯣ ꯄꯣꯊꯥꯏꯔꯁꯨ ꯀꯩ ꯇꯧꯕꯒꯦ ꯀꯩ ꯇꯧꯔꯒꯦ ꯆꯥꯛ ꯑꯇꯣꯛꯄꯩ ꯄꯣꯊꯥꯏꯔꯒ ꯈꯜꯂꯛꯄꯗꯣ ꯑꯗꯨꯃꯥꯏꯅ ꯇꯧꯕꯗꯣ
ꯎꯝ ꯇꯧꯕꯅꯦ ꯑꯩꯈꯣꯏꯁꯨ ꯈꯜꯂꯛꯑꯦ ꯑꯗꯨꯃꯥꯏꯅ ꯌꯥꯝ ꯈꯜꯂꯝꯃꯤ
ꯑꯩ ꯄꯣꯊꯥꯏꯔꯤꯁꯦ ꯀꯔꯤ ꯃꯔꯝꯒꯤꯅꯣ ꯈꯟꯖꯤꯜꯂꯛꯄꯗꯣ
ꯑ ꯑꯩ ꯄꯣꯊꯥꯏ ꯍꯥꯏꯁꯤ ꯄꯣꯊꯥ ꯃꯜꯂꯛꯄ ꯄ ꯊꯥꯕ ꯄꯣꯊꯥꯞꯂꯞꯄ ꯄꯣꯊꯥ ꯍꯥꯞꯄ ꯀꯩꯅꯣ ꯅꯪ ꯂꯥꯏꯕꯔꯤꯗ ꯑꯗꯨꯝ ꯆꯠ ꯌꯥꯕꯅꯦ ꯂꯥꯡꯒꯅ ꯃꯤ ꯃꯌꯥꯝ ꯍꯣꯔꯦꯟ ꯌꯥꯝ ꯅꯣꯏꯁ ꯇꯧꯋꯦ ꯍꯥꯏꯔꯛꯑꯅꯤ ꯅꯣꯗꯤ ꯃꯣꯏ ꯃꯍꯥꯛ ꯂꯩꯔꯨꯒꯅꯣ ꯑꯝꯇ ꯀꯥꯈꯠꯂꯛꯑꯣ
ꯃꯪꯒꯣꯜꯦꯔꯃꯣꯉ ꯃꯪꯒꯣꯜꯗ ꯀꯦ ꯋꯥꯔꯤ ꯁꯥꯟꯅꯕꯩꯩꯅ ꯁꯣꯝꯗ ꯌꯥꯗꯕꯩ ꯍꯪꯉꯦ ꯌꯥꯝꯀꯦ ꯀꯆꯔꯦꯣ ꯀꯔꯝꯂꯑꯒꯦ ꯁꯤ ꯏꯗ꯭ꯔꯦꯣ ꯑꯩꯈꯣꯏ ꯆꯤ ꯆꯦꯅꯦꯗꯥꯛ ꯆꯦꯕꯥꯅꯤ ꯄ ꯑꯦꯕ꯭ꯔꯥꯟꯗꯨꯜ ꯂꯄꯨ
ꯎꯝ
ꯀꯀꯥꯥꯁꯦ ꯀꯥ ꯁꯦꯝꯂꯨꯔꯦ ꯑꯗꯨꯗ ꯌꯦꯡꯉꯨꯁꯅ ꯍꯥꯏꯂꯛꯄ ꯍꯥ
ꯅ꯭ꯔꯒ
ꯀꯩꯝ ꯁꯅ ꯆꯕꯤꯁꯣ ꯁꯅꯌꯦ ꯑꯃꯨꯛ ꯑꯃꯨꯛ ꯁꯥꯟꯅꯈ꯭ꯔꯦꯕꯥꯅꯤ ꯏꯁꯅꯦ ꯍꯥꯏꯗꯤ ꯌꯥꯝ ꯐꯣꯔꯃꯦꯟ ꯑꯣꯏ ꯍꯥꯏꯌꯦ ꯋꯥꯔꯤ ꯁꯥꯟꯅꯕꯗꯣ ꯆ ꯇꯗ
ꯐ
ꯍꯥꯏꯗꯣꯛꯇ ꯂꯦꯠꯇꯣꯏꯗꯤ ꯍꯥꯏꯔꯒ ꯍꯥꯏꯌꯦ ꯑꯗꯨꯣꯏ
ꯅꯠꯇꯦ ꯑꯩꯅ ꯍꯥꯏꯗꯤ ꯁꯤꯒꯤ ꯁꯥꯟꯅꯕꯗꯗꯤ ꯐꯣꯔꯃꯦꯜ ꯑꯣꯏ ꯌꯥꯔꯣ ꯑꯣꯏꯗꯅꯃ
ꯍꯣꯏꯌꯦ ꯌꯥꯝ ꯍꯥꯏꯗꯤ ꯈꯪꯗꯦ ꯍꯣꯏ ꯑꯗꯨꯅꯦ ꯑꯩꯁꯦ ꯁꯤ ꯁꯪꯕꯗ ꯌꯥꯗꯦ ꯍꯥꯏꯕ ꯕꯤꯁꯣ ꯁꯥꯟꯅꯔꯦ ꯐ꯭ꯔꯤ ꯑꯣꯏꯗꯦ ꯄꯨꯔꯥ ꯐꯨꯠꯕꯣꯜꯒꯤ ꯇꯥꯏꯞ ꯇꯧꯁꯤꯜꯂꯦꯝꯗ ꯍꯧꯖꯤꯛ ꯂꯩ ꯍꯥꯏꯗꯤ ꯈꯪꯗꯦ ꯅꯍꯥꯟ ꯀꯩꯁꯨ ꯁꯥꯟꯅꯕꯁꯦ ꯁꯥꯟꯅꯗꯦ ꯍꯥꯏꯕ ꯑꯗꯨꯒꯤ
ꯎꯝ
ꯍꯥꯏꯒꯦꯗꯧꯕꯁꯨ ꯂꯣꯏꯅ ꯍꯥꯏꯔꯛꯑꯣꯒ ꯍꯥꯏ ꯇꯔꯒ ꯆꯟꯅꯅꯩꯒꯤꯗꯣꯏꯅ
ꯑꯣ ꯑꯩꯈꯣꯏꯠꯇꯁꯤꯅ ꯄꯨꯔꯥ ꯅꯣꯔꯋꯦꯜ ꯅꯤꯇꯥꯕꯤꯁꯅꯦ
ꯑꯗꯨꯗꯅꯤ
ꯑꯗꯨ ꯃꯥꯏ ꯍꯦꯦꯛ ꯊꯥꯠꯂꯛꯄ ꯑꯗꯤ ꯃꯥꯏꯗꯤ ꯄꯩꯁꯥ ꯌꯥꯝ ꯌꯥꯝꯃꯦ
ꯍꯣꯏ ꯅꯠꯇꯦ ꯂꯤꯁꯤꯡ ꯇꯔꯥ ꯌꯧꯗꯣꯔꯦ ꯃꯥꯏꯗꯤ
ꯍꯣꯏ ꯑꯗꯨꯅꯦ ꯍꯥꯏꯁꯦ ꯑꯗꯨꯕꯨ ꯄꯨꯂꯞ ꯐꯪꯉꯕ ꯑꯣꯖꯥꯠ ꯂꯥꯛꯑꯕ
ꯐꯪꯗꯣꯏꯅꯦ ꯄꯩꯁꯥ ꯅꯗꯣ
ꯅꯠꯇꯦ ꯑꯗꯨꯗꯤ ꯃꯥꯗꯤ ꯌꯥꯝ ꯀꯨꯏꯔꯦ ꯑꯗꯨꯏꯗꯤ
ꯍꯣꯏꯌꯦ
ꯃꯗꯤ ꯌꯥꯝ ꯀꯨꯏꯔꯦ ꯀꯅꯥ ꯀꯅꯥꯅ ꯃꯥꯅ ꯐꯥꯔ ꯋꯥꯔꯤ ꯁꯅꯁꯤꯕꯨ ꯑꯩ ꯀꯣꯛꯄ ꯉꯥꯎꯋꯏꯅꯦ ꯃꯗꯤ ꯀꯨꯟ ꯀꯨꯟꯒ ꯑꯣꯏꯕꯅꯦ ꯃꯥꯥꯏꯗꯤ ꯇꯁꯇ ꯀꯨꯟꯀꯨꯟꯒꯤ ꯍꯛꯆꯥꯡꯒ ꯑꯣꯏꯕꯅꯦ ꯍꯥꯏꯕ
ꯑꯗꯨ ꯉꯁꯥꯏ ꯃꯤꯠ ꯅꯤꯄꯥꯜꯗꯣ ꯑꯣ ꯋꯥ ꯀ ꯀꯥ ꯋꯥꯋꯥ ꯂꯣꯏꯍꯟꯅꯕꯅꯦꯕ ꯑꯗꯨ ꯂꯣꯏꯒꯦ ꯗꯤꯁꯀꯅꯦꯛꯛꯇꯧꯒ ꯀꯌꯥꯝꯝ ꯆꯥꯏ ꯍꯣꯔꯦꯟ ꯀꯣꯏꯅ ꯇꯧꯔꯒꯦ ꯑꯗꯨꯝꯗꯥꯏꯗ ꯍꯥꯏꯔ
ꯑꯣ ꯀꯩꯁꯨ ꯀꯥꯏꯗꯦꯗ ꯑꯗꯨꯕꯨꯗꯤ ꯅꯪꯁꯦ ꯇꯧꯕꯅꯤꯅ ꯃꯪꯖꯦ
ꯌꯧꯔꯣꯖꯥꯠ ꯃꯇꯝ ꯌꯧꯔꯦ
ꯌꯧꯕꯨꯗꯤ ꯌꯧꯔꯦ ꯅꯪ ꯆꯠꯀꯦ ꯀꯅ ꯆꯠꯊꯣꯛꯎꯔꯣ ꯑꯗꯨ ꯍꯜꯂꯣꯑꯣ ꯑꯣꯏꯅ ꯍꯥꯏꯔꯛꯑꯣ ꯑꯗꯨ
ꯇꯧꯔꯛꯑꯣ ꯑꯩꯕꯣꯏꯅ ꯑꯃꯨꯛ ꯃꯤꯡ ꯍꯟꯗꯣꯛꯂꯦꯕꯅꯤ ꯐꯔ ꯟꯁꯤꯟꯅꯔꯅꯤ ꯑꯃꯨꯛ
ꯑꯣ ꯏꯆꯦ ꯍ ꯊꯝꯃꯣ ꯊꯝꯃꯣ ꯑꯃꯨꯛ ꯇꯧꯔꯛꯑꯒꯦ ꯑꯗꯨ ꯅꯪ ꯌꯥꯔꯀꯥꯟꯗ ꯍꯥꯏꯔꯛꯑꯣ ꯎꯝ ꯎꯝ